ꯍꯜꯂꯣ
ꯀꯩꯗꯧꯔꯤꯒꯦ
ꯇꯥꯗꯦ
ꯆꯥꯛ ꯆꯔꯥꯕꯣ ꯅꯣꯏꯗꯤ
ꯅꯪꯒꯤ
ꯆꯥꯔꯦ ꯈꯣꯏꯁꯨ ꯅꯣꯏꯗꯤ ꯀꯩꯗꯧꯔꯤꯒꯦ
ꯑꯥ ꯀꯔꯤꯁꯨ ꯇꯧꯗꯦ
ꯑꯣ ꯅꯣꯏ ꯀ꯭ꯂꯥꯁ ꯀꯨꯝꯕ ꯆꯠꯇ꯭ꯔꯣ
ꯀ꯭ꯂꯥꯁ ꯀꯨꯝꯇ꯭ꯔꯤ
ꯑꯣ ꯅꯣꯏ ꯁꯦꯀꯦꯟ ꯁꯇꯔꯗꯦꯗꯁꯨ ꯀ꯭ꯂꯥꯁ ꯆꯠꯄ꯭ꯔꯣ
ꯁꯦꯀꯦꯟ ꯁꯇꯔꯗꯦ ꯀ꯭ꯂꯥꯁ
ꯍꯜꯂꯣ
ꯍꯜꯂꯣ
ꯄ꯭ꯔꯣ
ꯍꯜꯂꯣ
ꯇꯥꯕ꯭ꯔꯥ
ꯑꯥꯎ ꯇꯥꯏꯌꯦ ꯇꯥꯏꯌꯦ
ꯅꯣꯏ ꯁꯦꯀꯦꯟ ꯁꯦꯇꯔꯗꯦꯗꯨꯁꯨ ꯀ꯭ꯂꯥꯁ ꯆꯠꯄ꯭ꯔꯣ
ꯑꯁ ꯀ꯭ꯂꯥꯁ ꯆꯠꯇꯦ
ꯑꯣ
ꯑꯗꯨ ꯑꯩꯈꯣꯏꯁꯨ ꯆꯠꯇꯦ ꯑꯗꯨ ꯅꯣꯏꯗꯤ ꯀꯣꯏꯕ ꯆꯠꯄꯒꯨꯝꯕꯁꯨ ꯆꯠꯇ꯭ꯔꯣ
ꯀꯔꯤ ꯎꯝ ꯈꯟ ꯈꯟꯗꯦ
ꯑꯣ ꯑꯗꯣ ꯉꯁꯤꯗꯤ ꯀꯩꯇꯧꯔꯅꯤ
ꯇꯨꯝꯃꯦ
ꯑꯣ ꯅꯨꯡꯉꯥꯏꯅꯦ
ꯑꯣ
ꯅꯪꯗꯤ ꯃꯆꯤꯟ ꯃꯅꯥꯎ ꯀꯌꯥ ꯂꯩꯒꯦ
ꯍꯥ
ꯅꯣꯏꯗꯤ ꯃꯆꯤꯟ ꯃꯅꯥꯎ
ꯑꯥ ꯍꯣ ꯍꯦ ꯎꯝ ꯇꯨ
ꯑꯣ ꯑꯗꯣ ꯎꯝ ꯅꯪꯗꯤ ꯀꯣꯂꯦꯖꯀꯨꯝꯕ ꯆꯠꯄ꯭ꯔꯣ
ꯍꯥ
ꯀꯣꯂꯦꯖ ꯀꯨꯝꯕ ꯆꯄ꯭ꯔꯣ
ꯑꯣ ꯀꯣꯂꯦꯖ ꯇꯥꯏꯌꯦ
ꯑꯣ ꯅꯨꯡꯉꯥꯏꯕ꯭ꯔꯣ ꯀꯣꯂꯦꯖ ꯀꯥꯕ
ꯅꯨꯡꯉꯥꯏꯔꯦ
ꯑꯣ ꯑꯗꯨ ꯅꯣꯏꯗꯤ ꯅꯃꯥꯟꯅꯕꯤ ꯃꯅꯤꯕꯤꯁꯤꯅ ꯀꯣꯏꯕ ꯆꯠꯇ꯭ꯔꯣ
ꯍꯣꯏ
ꯑꯣ
ꯑꯩ ꯑꯩꯒꯤ ꯀ꯭ꯂꯥꯁ ꯇ꯭ꯨꯌꯦꯜꯐ ꯄꯨꯔꯤ
ꯑꯣ ꯅꯪ ꯀ꯭ꯂꯥꯁ ꯇ꯭ꯋꯦꯜꯐ ꯂꯣꯏꯔꯦ
ꯑꯣ
ꯑꯣ ꯀꯣꯂꯦꯖ ꯆꯞꯄ ꯀꯣ
ꯑꯣ ꯍꯣꯏ
ꯀꯩ ꯈꯨꯨꯂꯁ ꯇꯅꯅꯦ
ꯎꯝ ꯑꯁꯐ
ꯑꯣ ꯅꯨꯡꯉꯥꯏꯅꯦ
ꯅꯤꯉꯥꯏꯔꯦ ꯅꯤꯉꯥꯏꯔꯦ ꯑꯦꯗꯝꯝ ꯗꯤꯁꯦꯝꯕꯔ ꯂꯩꯌꯦ
ꯑꯣ
ꯅꯪ ꯅꯪꯒꯤ ꯑꯦꯛꯖꯥꯝ ꯂꯩꯕ꯭ꯔꯥ
ꯑꯩꯈꯣꯏ ꯑꯩꯈꯣꯏꯁꯨ ꯑꯦꯛꯖꯥꯝ ꯂꯩꯌꯦ ꯑꯥꯒꯁꯇ ꯑꯥꯒꯁ ꯂꯥꯁ ꯋꯤꯛꯇ ꯑꯩꯈꯣꯏꯗꯤ ꯀꯔꯤꯁꯨ ꯄꯥꯗ꯭ꯔꯤ ꯅꯣꯏꯗꯤ ꯄꯥꯕ ꯍꯧꯔꯕꯣ
ꯑꯩꯁꯨ ꯌꯥꯝ ꯄꯥꯔꯤ
ꯑꯣ
ꯅꯣꯏꯒꯤ ꯂꯥꯏꯔꯤꯛꯇꯨ ꯂꯨꯕ꯭ꯔꯣ ꯂꯥꯏꯕ꯭ꯔꯣ ꯅꯠꯇꯦ ꯅꯣꯏꯒꯤ ꯂꯥꯏꯔꯤꯛꯇꯣ ꯂꯥꯏꯕ꯭ꯔꯣ ꯅꯠꯇ꯭ꯔꯒ ꯂꯨꯕ꯭ꯔꯣ ꯍꯥꯏꯕ
ꯍꯥ
ꯅꯣꯏꯒꯤ ꯂꯥꯏꯔꯤꯛꯇꯨ ꯂꯨꯕ꯭ꯔꯣ ꯅꯠꯇ꯭ꯔꯒ ꯂꯥꯏꯕ꯭ꯔꯣ ꯍꯥꯏꯕ
ꯀꯟꯗꯦ
ꯑꯣ
ꯑꯗꯨꯣ ꯅꯣꯏꯗꯤ ꯁꯝꯃꯔ ꯚꯦꯀꯦꯁꯟ ꯊꯣꯛꯇ꯭ꯔꯣ
ꯁꯝꯃꯔ ꯚꯦꯀꯦꯁꯟ ꯑ ꯇꯤꯜ ꯇ꯭ꯋꯦꯟꯇꯤ
ꯑꯣ ꯅꯨꯡꯉꯥꯏꯅꯦ
ꯍꯦꯜꯂꯣ
ꯑꯗꯨ ꯍꯥꯎ
ꯑꯥ
ꯇꯥꯄꯥ
ꯑ ꯇꯥꯏꯌꯦ ꯇꯥꯏꯌꯦ
ꯑ ꯑꯗꯣ ꯅꯣꯏ ꯁꯝꯃ ꯚꯦꯀꯦꯁꯟꯒꯤ ꯌꯨꯝꯗ ꯂꯩꯕ꯭ꯔꯣ ꯈꯨꯟꯗ ꯆꯠꯄ꯭ꯔꯣ
ꯑꯥ ꯆꯠ ꯁꯨꯝꯃꯦꯔ ꯚꯦꯀꯦꯁꯟ ꯂꯩꯌꯦ
ꯑꯣ ꯅꯣꯏꯗꯤ ꯈꯨꯟꯗ ꯆꯠꯄ꯭ꯔꯣ ꯅꯠꯇ꯭ꯔꯒ ꯁꯤꯗ ꯂꯩꯕ꯭ꯔꯣ
ꯍꯣꯏ ꯍꯣꯏ
ꯑꯣ ꯐꯩꯌꯦ
ꯎꯝ
ꯀꯩꯇꯧꯔꯤꯒꯦ ꯅꯣꯏꯗꯤ
ꯀꯔꯤꯁꯨ ꯇꯧꯗꯦ
ꯑꯣ
ꯎꯝ ꯅꯪꯒ ꯍꯣꯁꯇꯦꯜ ꯂꯩ ꯌꯣ
ꯍꯥ
ꯌꯨꯝ ꯗꯥ ꯂꯩꯌꯦ
ꯅꯪꯗꯤ
ꯌꯨꯝꯗꯥ ꯂꯩꯌꯦ
ꯍꯒꯤ ꯅꯨꯡꯉꯥꯏꯕ꯭ꯔꯣ
ꯍꯣꯏ ꯅꯨꯡꯉꯥꯏꯌꯦ
ꯎ ꯍ
ꯅꯣꯏꯗꯤ ꯀꯩ ꯇꯧꯔꯤꯒꯦ
ꯎ ꯀꯔꯤꯁꯤꯗ
ꯑꯣ
ꯅꯪ ꯍꯧꯖꯤꯛ ꯀꯔꯤ ꯇꯧꯒꯦ
ꯀꯔꯤꯁꯨ ꯇꯧꯗꯦ ꯑꯗꯨꯝ ꯇꯨꯝꯃꯒ ꯂꯩꯌꯦꯦ
ꯑꯣ
ꯅꯡꯗꯤ
ꯑꯣ ꯇꯨꯝ ꯃꯦ
ꯑꯣ ꯅꯨꯡꯉꯥꯏꯅꯦ
ꯍꯣꯏ
ꯅꯣꯏꯗꯤ ꯂꯧꯕ ꯑꯃ ꯂꯩꯇ꯭ꯔꯣ
ꯎꯝ ꯅꯠꯇ
ꯑꯣ ꯑꯗꯤ ꯑꯩꯈꯣꯏꯁꯨ ꯂꯧꯒꯨꯝꯕ ꯂꯩꯇꯦ ꯑꯗꯨꯕꯨ ꯃꯤꯅ ꯂꯧꯗ ꯉꯥ ꯐꯥꯕꯒꯨꯝꯕ ꯊꯔꯣꯏ ꯐꯥꯕꯒꯨꯝꯕ ꯎꯔꯒ ꯌꯥꯝ ꯆꯠꯅꯤꯡꯉꯦ ꯑꯩꯁꯨ ꯅꯪꯗꯤ ꯆꯠꯅꯤꯡꯗ꯭ꯔꯣ
ꯑꯣ ꯆꯟꯅꯦ ꯎꯝ ꯎ
ꯅꯪꯗꯤ ꯅꯪꯗꯤ ꯃꯦꯀꯞꯀꯨꯝꯕ ꯇꯧꯕ꯭ꯔꯥ
ꯎꯝ ꯅꯌꯦ
ꯍꯥꯥ
ꯅ
ꯑꯣ ꯀꯔꯤ ꯀꯌꯥ ꯑꯣ
ꯈꯗ
ꯍꯥꯥ
ꯎꯝ ꯈꯟꯗꯦꯟ ꯈꯟꯗꯦ
ꯅꯪꯗꯤ ꯃꯦꯀꯞ ꯇꯧꯕ ꯄꯥꯝꯕ꯭ꯔꯣ ꯍꯥꯏ ꯃꯦꯀꯞ ꯇꯧꯕ ꯄꯥꯝꯕ꯭ꯔꯣ
ꯉ ꯄꯥꯝꯗꯦ ꯀꯁꯨ ꯀꯔꯤ ꯀꯔꯤ ꯈꯟꯗꯦꯪ ꯅꯪꯒꯤ
ꯑꯩꯗꯤ ꯃꯦꯀꯞ ꯇꯧꯕ ꯌꯥꯝ ꯄꯥꯝꯃꯦ ꯃꯣꯏꯅ ꯀꯔꯤ ꯍꯥꯏꯁꯤ꯭ꯔꯥ ꯑ ꯄꯥꯔꯂꯔ ꯄꯥꯔꯂꯔꯒꯨꯝꯕꯗꯤ ꯅꯠꯇꯦꯕ ꯃꯤ ꯐꯣꯔꯦꯟꯅꯔ ꯃꯤꯁꯤꯡꯅ ꯂꯥꯏꯛ ꯃꯣꯏꯒꯤ ꯃꯦꯀꯞ ꯇꯧꯕ ꯏꯁꯇꯥꯏꯜꯗꯣ ꯀꯣꯔꯤꯌꯟ ꯈꯣꯏꯒꯤ ꯃꯦꯀꯞ ꯇꯧꯕ ꯏꯁꯇꯥꯏꯜꯗꯣ ꯁꯤꯝꯄꯜꯗ ꯂꯥꯏꯛ ꯂꯩ ꯇꯧꯕꯗꯁꯨ ꯌꯥꯝ ꯄꯥꯝꯖꯩꯌꯦꯗꯤ
ꯑꯥ ꯎꯝ
ꯅꯪꯗꯤ ꯄꯥꯝꯗꯕ꯭ꯔꯣ
ꯎꯝ ꯐꯗꯦ
ꯑꯣꯀꯣ ꯀꯔꯤꯒꯤ
ꯑ ꯀꯔꯤ ꯀꯔꯤ ꯄꯥꯝꯗꯦ ꯈꯟꯗꯦ
ꯑꯗꯨ ꯅꯪ ꯅꯪꯗꯤ ꯅꯨꯄꯤ ꯑꯣꯏꯔꯒ ꯀꯔꯤꯒꯤ ꯃꯦꯀꯞ ꯄꯣꯗꯛ ꯄꯥꯝꯗꯕ꯭ꯔꯣꯅꯦ
ꯄꯥꯢꯌꯦ
ꯑꯣ ꯅꯪꯒꯤ ꯑ ꯅꯆꯦ ꯒꯨꯝꯕꯗꯤ ꯂꯩꯕ꯭ꯔꯣ
ꯑꯃ ꯂꯩꯌꯦ
ꯑꯣ ꯅꯣꯏ ꯅꯆꯦꯗꯤꯦ ꯃꯦꯀꯞꯒꯨꯝꯕ ꯇꯧꯗ꯭ꯔꯣ
ꯇꯦ
ꯑ ꯇꯣ
ꯑ
ꯎꯝ ꯎꯝ
ꯑꯗꯣ ꯅꯪꯗꯤ ꯗ꯭ꯔꯦꯁꯤꯡꯒꯨꯝꯕ ꯇꯧꯕ ꯄꯥꯝꯕ꯭ꯔꯥ
ꯎꯝ ꯈꯪꯗꯦ
ꯑꯩꯗꯤ ꯗ꯭ꯔꯦꯁꯤꯡ ꯇꯧꯕ ꯌꯥꯝ ꯄꯥꯝꯃꯦ
ꯑꯩꯗꯤ ꯃꯤꯅ ꯗ꯭ꯔꯦꯁ ꯑꯅꯧꯅꯧꯕꯁꯦ ꯍꯥꯞꯄꯒ ꯌꯥꯝ ꯄꯥꯝꯖꯩꯌꯦ ꯃꯣꯏꯒꯤ ꯀꯜꯂꯛꯆꯩꯌꯦ
ꯑꯩꯒꯤ ꯗ꯭ꯔꯦꯁꯤꯡ ꯄꯥꯝꯗꯦ ꯅ ꯁꯤꯝꯄ ꯂꯩꯌꯦ
ꯑ ꯅꯗꯤ ꯗ꯭ꯔꯦꯁꯤꯡꯁꯨ ꯄꯥꯝꯗꯦ ꯃꯦꯀꯞꯁꯨ ꯄꯥꯝꯗꯦ ꯑꯥꯏꯗꯤ ꯑꯗꯨꯗꯨ ꯉꯝꯗꯦꯗ ꯑꯥꯢꯗꯤ ꯃꯦꯀꯞꯀꯨꯝꯕ ꯂꯥꯏꯛ ꯗ꯭ꯔꯦꯁ ꯗ꯭ꯔꯦꯁ ꯇꯧꯔꯒ ꯂꯩꯕꯗ ꯑꯩꯗꯤ ꯌꯥꯝ ꯄꯥꯝꯖꯩꯌꯦ ꯂꯥꯏꯛ ꯌꯨꯝ ꯌꯨꯝꯗ ꯂꯩꯔꯁꯨ ꯃꯦꯀꯞ ꯇꯧꯔꯒ ꯑꯗꯨꯝ ꯂꯩꯅꯤꯡꯉꯦ ꯑꯗꯨꯒ ꯀꯣꯏꯕ ꯆꯠꯄꯒꯨꯝꯕꯁꯨ ꯃꯦ ꯀꯞ ꯇꯧꯔꯒ ꯌꯥꯝ ꯐꯖꯔꯒ ꯀꯣꯏꯕ ꯆꯠꯅꯤꯡꯉꯦ ꯑꯗꯨꯒ ꯂꯥꯏꯛ ꯖꯁ ꯌꯨꯝꯗ ꯁꯤꯝꯄꯜ ꯂꯩꯔꯁꯨ ꯑꯗꯨꯝ ꯃꯦꯀꯞ ꯇꯧꯕꯗꯨ ꯌꯥꯝ ꯄꯥꯝꯖꯩꯌꯦ ꯑꯩꯗꯤ
ꯑꯣ ꯑꯣ
ꯅꯪ ꯅꯪꯪꯒꯤꯗꯣ ꯃꯦꯀꯞ ꯄꯥꯌꯦ ꯗ꯭ꯔꯦꯁꯤꯁꯤꯡ ꯄꯥꯌꯦ
ꯍꯣꯏ ꯑꯩꯗꯤ ꯃꯦꯀꯞꯒꯨꯝꯕꯗꯤ ꯌꯥꯝ ꯄꯥꯝꯖꯩꯌꯦ
ꯑꯣ ꯎꯝ ꯀꯔꯤꯁꯨ ꯇꯣꯗꯦ
ꯑꯣ ꯑꯗꯨ ꯅꯪꯗꯤ ꯈꯣꯡꯒꯨꯞ ꯍꯤꯜꯁꯒꯨꯝꯕꯗꯤ ꯄꯥꯝꯕ꯭ꯔꯣ
ꯇꯥꯏꯌꯦ ꯑꯗꯨꯗꯤ ꯅꯪꯒꯤ ꯌꯥꯝ ꯐꯖꯅꯤ
ꯑꯣ
ꯅꯪꯗꯤ ꯍꯥꯏ ꯍꯤꯜꯁꯀꯨꯝꯕ ꯍꯥꯞꯄ꯭ꯔꯣ ꯅꯠꯇ꯭ꯔꯒ ꯁꯣꯔꯠ ꯑꯣꯏꯕꯅ ꯍꯥꯞꯄ꯭ꯔꯣ
ꯑ ꯍꯥꯏ ꯍꯤꯜꯁ ꯄꯥꯏꯌꯦ
ꯑꯣ ꯑꯩꯁꯨ ꯍꯥꯏ ꯍꯤꯜꯁ ꯑꯣꯢꯅ ꯄꯥꯝꯃꯦꯗ
ꯍꯥꯏ ꯍꯤꯜꯁꯆꯣ ꯌꯥꯝ ꯐꯖꯥꯟ
ꯍꯣꯏ ꯍꯥꯏ ꯍꯤꯜꯁꯅꯗꯤ ꯐꯖꯩꯌꯦꯅ ꯅꯨꯄꯤ ꯍꯥꯏꯕꯕꯣ
ꯑꯥꯎ ꯑꯣ ꯐꯖꯩ ꯍ ꯐꯥꯜ
ꯑꯣꯏꯣꯏꯇꯥ
ꯑꯗꯨ ꯅꯪꯗꯤ ꯆꯔꯆꯒꯨꯝꯕꯗꯤ ꯀꯥꯕ꯭ꯔꯣ
ꯑꯣ ꯇꯥꯏ ꯍ
ꯑꯣ ꯁꯇꯔꯗꯦꯗ ꯀꯥꯏꯌꯦ ꯍꯥꯏꯕꯀꯣ ꯅꯣꯏꯅ